ꯍꯂꯣ
ꯍꯜꯂꯣ
ꯎꯝ ꯀꯃꯥꯏ ꯀꯃꯥꯏ ꯇꯧꯔꯤꯒꯦ
ꯌꯥꯝꯁꯤꯅ ꯃꯥꯦ
ꯀꯌꯥꯝ ꯊꯤ ꯅꯨꯡꯉꯥꯏꯅꯣꯅꯦ ꯀꯩ ꯀꯩ ꯇꯧꯔꯤ ꯌꯥꯝ ꯊꯤ ꯅꯨꯡꯉꯥꯏ ꯀꯩ ꯍꯥꯏꯁꯤꯕꯣ
ꯑꯖꯤꯛꯀꯅ ꯒꯦꯝ ꯀꯟꯅ ꯁꯥꯟꯅꯩ ꯑꯩ
ꯀꯩ ꯦꯦꯝꯅꯣ
ꯑꯦꯝ ꯑꯦꯝ ꯕꯤꯕꯤ
ꯑꯦ ꯀꯩ ꯀꯩꯅꯣ ꯂꯦꯕꯦꯜꯦꯜ ꯌꯧꯔꯒꯦ
ꯑꯩꯁꯦ ꯍꯧꯖꯤꯛ ꯑꯣꯏꯅ ꯃꯥꯏꯊꯤꯛ ꯌꯧꯔꯦ
ꯑꯁ ꯑꯗꯨꯒꯅꯦ ꯑꯩꯗꯤ ꯁꯥꯟꯅꯕꯁꯦ ꯈꯪꯕ꯭ꯔꯥ ꯁꯨꯛꯍꯩ ꯍꯩꯇ꯭ꯔꯦꯕ ꯑꯗꯨꯝ ꯁꯥꯟꯅꯅꯤ ꯍꯩꯌꯨ ꯁꯨꯡꯌꯥ ꯌꯥꯗ꯭ꯔꯦ ꯑꯗꯣ ꯅꯪ ꯑꯩꯉꯣꯟꯗ ꯉꯁ ꯑꯗꯨꯒꯤ ꯒꯦꯝꯗꯨꯒꯤ ꯃꯔꯝꯗ ꯈꯤꯇꯪ ꯅꯣꯂꯦꯖ ꯈꯛꯇꯪ ꯄꯤꯌꯨꯗꯅ
ꯅꯪ ꯁꯥꯟꯅꯕꯗ ꯑꯅꯝꯕ ꯅꯪ ꯀꯝꯕ ꯂꯅ ꯆꯠꯀꯦꯗ ꯍꯥꯏꯔꯛꯑꯣꯅꯦ ꯑꯗꯨ ꯍꯥꯟꯅ
ꯃꯤꯂꯦꯟ
ꯃꯤꯂꯦꯟ ꯁꯥꯟꯅꯕꯗ ꯃꯤꯒ ꯄꯨꯂ ꯁꯥꯟꯅꯕ ꯃꯊꯟ ꯁꯥꯟꯅꯩ
ꯑꯗꯨꯝ ꯃꯤꯊꯟꯇ ꯇꯧꯔꯒ ꯁꯥꯟꯅꯕꯗꯨꯅꯦ ꯑꯩꯗꯤ
ꯑꯗꯨ ꯁꯥꯟ
ꯎꯝ ꯑꯗꯒꯤ ꯑꯩꯁꯦ ꯑꯇꯩ ꯍꯦꯔꯣꯒꯨꯝꯕ ꯄꯥꯏꯕꯁꯦ ꯌꯥꯝ ꯍꯩꯇꯦꯕ ꯑꯩ ꯃꯦꯁ ꯀꯨꯝꯕ ꯅꯥꯒꯨꯝꯕꯅ ꯑꯌꯥꯝꯕ ꯄꯥꯏꯌꯦꯕ
ꯎꯝ
ꯑꯗꯨꯒꯤ
ꯅꯊꯠꯅ ꯁꯥꯟꯅ ꯍꯥꯏꯔꯒꯗꯤ ꯑꯅꯝꯕꯅ ꯏꯗꯣꯔꯥꯒꯨꯝꯕ ꯑꯣꯏꯅ ꯄꯥꯏꯌꯨ ꯍꯥꯏꯗꯤ ꯃꯥꯗꯤ ꯁꯣꯂꯣ ꯆꯠꯂꯁꯨ ꯑꯗꯨꯝ ꯐꯕꯅꯤ ꯍꯥꯏꯗꯤ ꯅꯥꯅꯥꯒꯨꯝꯕꯁꯤꯗꯤ ꯃꯤ ꯄꯨꯜꯂꯒ ꯆꯠꯇꯗꯤ ꯌꯥꯗꯕꯅꯤ ꯅꯪꯅꯊꯗ ꯆꯠꯄꯗ ꯅꯝꯕ ꯅꯪꯅ ꯑꯗꯨꯝ ꯁꯤꯔ ꯍꯜꯂꯛꯀꯅꯤ
ꯎꯝ
ꯅꯪ ꯀꯝꯕꯔꯦꯟꯁꯦ ꯂꯩꯒꯦ ꯅꯪꯗꯤ
ꯑꯩꯁꯦ ꯍꯧꯖꯤꯛ ꯑꯦꯄꯤꯛ ꯌꯧꯔꯃꯕꯅꯦ ꯑꯃꯨꯛ ꯍꯟꯊꯈ꯭ꯔꯦ ꯒ꯭ꯔꯥꯟ ꯃꯥꯁꯇꯔꯗꯣ ꯑꯃꯨꯛ ꯂꯩꯈ꯭ꯔꯦ
꯭ꯔꯝ ꯃꯥꯁꯇꯔꯗ
ꯎꯝ
ꯎꯝ ꯑꯗꯨꯗꯗꯤ ꯌꯥꯝ ꯋꯥꯅꯤꯅꯦ
ꯎꯝ
ꯅꯪ ꯏꯄꯤꯛ ꯍꯦꯛ ꯌꯧꯔꯒꯗꯤ ꯏꯄꯤꯛꯇꯗꯤ ꯅꯪ ꯌꯥꯝ ꯀꯨꯏꯅ ꯄ ꯂꯩꯒꯅꯤ ꯑꯩꯁꯨꯦ ꯏꯄꯤꯛꯇ ꯌꯥꯝ ꯀꯨꯏꯅ ꯄ ꯂꯩ ꯆꯍꯤ ꯑꯃꯃꯨꯛꯇꯤꯗꯨꯝ ꯄꯂꯛ ꯁ ꯑꯃꯥꯎ ꯄꯜꯂꯦ ꯍꯥꯏꯗꯤ ꯒꯦꯝ ꯌꯥꯝ ꯁꯥꯟꯗꯅꯁꯨꯅꯗ ꯒꯦꯝ ꯁꯥꯟꯅꯔꯒꯁꯨ ꯏꯄꯤꯛꯇ ꯑꯗꯨ ꯄꯜꯂꯛꯏ ꯂꯤꯖꯦꯅꯕꯨꯕꯒꯃ ꯀꯗꯦ
ꯎꯝ
ꯑꯩꯗꯣ ꯑꯗꯨꯀꯥꯟꯗ ꯋꯤꯗꯤꯡ ꯄꯔꯁꯟꯒꯤ ꯂꯨꯗꯤꯤꯡ ꯄꯔꯁꯟꯟꯅ ꯍꯦꯜꯂꯛꯏ
ꯎꯝ
ꯑꯗꯩ ꯃꯤ ꯑꯩꯈꯣꯏꯒꯤ ꯑꯍꯟꯈꯩꯒꯤ ꯑꯣꯏꯅ ꯁꯥꯟꯅꯔꯀꯥꯟꯗ ꯃꯥꯏꯊꯤꯛ ꯌꯧꯔꯛꯏꯅꯤ ꯃꯥꯏꯊꯤ ꯑꯣꯅꯔ ꯃꯥꯏꯊꯤꯛ ꯒꯣꯏ ꯃꯥꯏꯊꯤ ꯏꯃꯣ ꯇꯧ ꯌꯄ
ꯎꯝ
ꯑꯩ ꯃꯃꯥꯡ ꯁꯤꯖꯟꯗꯗꯤ ꯃꯥꯏꯊꯤꯒꯤ ꯃꯣꯠꯇ ꯑꯗꯨꯝ ꯌꯧꯏꯤ ꯍꯟꯗꯛ ꯁꯤꯖꯟꯗꯤ ꯌꯧꯗꯋ ꯈꯪꯗꯦꯔꯦ ꯂꯧꯗꯣꯏꯗꯨ ꯃꯥꯅꯤꯗ ꯁꯤꯖꯤꯜꯍꯧꯗ ꯉꯥꯏꯔꯤ ꯑꯩꯁꯨꯅ ꯃꯥꯏꯊꯤꯛꯇ ꯂꯩꯔꯦ
ꯎꯝ
ꯍꯧꯖꯤꯛꯅ ꯃꯥꯏꯊꯤ ꯑꯣꯅꯔꯗ ꯌꯧꯗꯔꯦ ꯆ ꯈꯛꯇ ꯉꯥꯏꯔꯦ
ꯑꯗꯣ ꯃꯣꯏꯅ ꯑꯩꯅ ꯁꯨꯝ ꯌꯥꯝ ꯍ ꯈꯪꯗꯕ ꯑꯃ ꯂꯩꯕ ꯑꯩꯅ ꯈꯔ ꯈꯪꯍꯟꯗꯕ ꯃꯣꯏꯅ ꯗꯥꯏꯃꯟ ꯂꯩꯕ ꯈꯣꯠꯄ ꯍꯥꯏꯁꯤꯅ ꯀꯔꯤ ꯀꯥꯟꯅꯒꯦꯕ
ꯗꯥꯏꯃꯟꯁꯤꯗ ꯅꯪ ꯏꯚꯦꯟꯒꯨꯝꯕ ꯂꯥꯛꯄꯗ ꯍꯤꯔꯣꯅꯤ ꯏꯁꯀꯤꯔꯤꯟ ꯐꯖ ꯐꯖꯕ ꯇꯥꯏꯝ ꯂꯤꯃꯤꯇꯦꯠ ꯈꯤꯇꯪ ꯑꯣꯏꯕ ꯑꯗꯨꯗ ꯂꯩꯅꯕ ꯂꯩꯕ ꯍꯥꯏꯁꯦ ꯗꯥꯏꯔꯦꯛ ꯂꯩꯗꯣꯏ ꯅꯠꯇꯦꯀꯣ ꯏꯚꯦꯟꯗꯨꯗ ꯎꯪꯗꯨꯅꯦ ꯏꯁꯄꯤꯟꯒꯨꯝꯕ ꯇꯧꯗꯅꯦ ꯅꯪꯗꯣ ꯗꯥꯏꯃꯟꯁꯦ ꯇꯨ ꯍꯟꯗ꯭ꯔꯦꯠ ꯆꯪꯕ ꯌꯥꯏ ꯋꯥꯟ ꯍꯟꯗ꯭ꯔꯦꯗ ꯈꯤꯇꯪ ꯆꯪꯉꯁꯨ ꯌꯥꯏ
ꯎꯝ
ꯇꯤ ꯐꯥꯏꯚ ꯈꯤꯇꯪ ꯑꯣꯏꯔꯒꯁꯨ ꯌꯥꯏ ꯎꯪꯕꯗ ꯍꯦꯛ ꯀꯗꯥꯏ ꯎꯪꯕꯒ ꯐꯪꯗꯣꯏ ꯅꯠꯇꯦꯀꯣ ꯐꯔꯥ ꯎꯪꯗꯣꯏꯅꯤ
ꯎꯝ
ꯎꯕꯗꯁꯨ ꯏꯚꯦꯟꯗꯨꯒꯤ ꯃꯇꯨꯡ ꯏꯁꯨ ꯄꯣꯜꯂꯤꯀꯣ ꯏꯚꯦꯟꯗꯣ ꯑꯦꯠꯃꯤꯟ ꯊꯤꯝꯒꯨꯝꯕꯒ ꯑꯣꯏꯔꯒꯗꯤ ꯅꯥꯏꯟ ꯇ꯭ꯋꯦꯟꯇꯤ ꯐꯥꯏꯚ ꯗꯥꯏꯃꯟ ꯆꯪꯒꯅꯤ ꯎꯝꯇꯪ ꯎꯪꯕꯗ ꯑꯗꯨꯗ ꯅꯪ ꯇꯣꯀꯟꯒꯨꯝꯕ ꯐꯪꯒꯅꯤ ꯇꯣꯀꯟꯗꯨꯅ ꯍꯤꯔꯣꯜ ꯂꯩꯗꯣꯏꯕ ꯑꯗꯨ ꯑꯗꯨꯗꯒꯤ ꯀꯥꯔꯇꯨꯟꯅꯤ ꯈꯪꯗꯦ ꯃꯨꯚꯤꯅꯤ ꯈꯪꯗꯦ ꯑꯗꯨꯝꯕꯈꯩ ꯎꯏꯁꯤꯒ ꯄꯨꯟꯕꯒꯤ ꯑꯣꯏꯔꯒꯅ ꯅꯪ ꯇꯨ ꯍꯟꯗ꯭ꯔꯦꯠꯀꯨꯝꯕ ꯗꯥꯏꯃꯟ ꯆꯪꯅꯤ ꯑꯃꯇꯪ ꯎꯪꯕꯗ ꯑꯗꯨꯗꯤ ꯑꯅꯝꯕꯅ ꯐꯤꯐꯇꯤꯗ ꯎꯕꯗ ꯑꯗꯨꯝ ꯐꯪꯕꯅꯤ ꯐꯤꯐꯇꯤꯔꯥꯏꯁꯦ ꯄꯩꯁꯥꯗꯤ ꯑꯗꯨꯝ ꯆꯥꯎꯋꯤꯅꯦ ꯗꯥꯏꯃꯟꯁꯦ ꯑꯗꯨꯗꯤ ꯇꯥꯃꯅ ꯃꯥ ꯈꯤꯇꯪꯁꯦ ꯂꯨꯄꯥ ꯑꯅꯤꯒꯨꯝꯕꯅꯤ
ꯎ
ꯅꯪꯗ ꯎ ꯅꯪꯗ ꯏꯁꯀꯤꯟ ꯑꯃ ꯄꯥꯝꯃꯒꯗꯤ ꯂꯥꯏꯅ ꯂꯨꯄꯥ ꯂꯤꯁꯤꯡ ꯇꯔꯥꯃꯨꯛꯇꯤ ꯑꯗꯨꯝ ꯆꯪꯕꯅꯤ ꯆꯀꯜꯗ ꯃꯥ ꯈꯤꯇꯪꯗ
ꯎꯝ
ꯑꯗꯨ ꯂꯩꯕ ꯑꯗꯨꯝ ꯀꯥꯟꯗꯤ ꯀꯥꯟꯅꯕꯅꯤ ꯍꯥꯏꯕꯗꯤ ꯑꯗꯣꯅ ꯍꯟ ꯍꯟꯖꯜꯂꯣꯏ ꯈꯪꯗꯕꯅꯤ
ꯑꯥ ꯑꯗꯨ ꯍꯥꯏꯔꯒ ꯑꯩꯈꯣꯏꯒꯤ ꯍꯦꯔꯣꯗ ꯁꯟꯗꯣ
ꯎꯝ
ꯃꯥꯁꯦ ꯀꯥꯟꯅꯕ ꯅꯠꯇ꯭ꯔ ꯃꯥꯒꯤ ꯂꯦꯟꯁꯦ ꯀꯔꯝꯕ ꯂꯦꯟꯗꯅ ꯁꯨꯏꯇꯦꯕꯜ ꯑꯣꯏꯒꯦ ꯃꯥꯁꯦ
ꯃꯥꯁꯦ ꯑꯦ ꯑꯦꯛꯁꯄꯤꯔꯤꯟꯗ ꯑꯅꯝꯕ ꯑꯣꯏ ꯃꯤ ꯍꯥꯏꯁꯦ ꯑꯅꯝꯕꯅ ꯔꯣꯝ ꯑꯃꯁꯨ ꯑꯗꯨꯝ ꯄꯥꯏꯕꯅꯦ ꯑꯩ ꯔꯣ ꯑꯃꯁꯦ ꯀꯩꯁꯨ ꯀꯟꯒꯟꯗꯦ ꯍꯥꯏꯗꯤ ꯅꯪ ꯔꯣꯝ ꯑꯃ ꯄꯥꯏꯔꯒꯗꯤ ꯍꯕ ꯅꯪꯒꯤ ꯇꯤꯃꯦꯠ ꯂꯣꯏꯅꯃꯛ ꯍꯩꯗ ꯌꯥꯗꯦ ꯑꯗꯨꯒꯤ ꯑꯗꯨꯝ ꯄꯣꯛꯍꯟꯕꯅꯤ
ꯎꯝ
ꯑꯗꯨꯗꯤ ꯅꯪ ꯑꯦꯛꯁꯋꯤꯂꯦꯟꯗ ꯆꯠꯂꯒꯅ ꯈ꯭ꯋꯥꯏ ꯅꯨꯡꯉꯥꯏ ꯑꯗꯨ ꯅꯪ ꯅꯊꯟꯗ ꯇꯥꯛꯑꯣ ꯀꯩꯅꯣ ꯄꯨꯁ ꯇꯧꯅꯕ ꯅꯪ ꯇꯤꯝ ꯃꯦꯠ ꯀꯌꯝ ꯃꯊꯧ ꯇꯥꯗꯦ ꯅꯥꯊꯅ ꯑꯗꯨꯝ ꯒꯦꯝ ꯂꯣꯁꯤꯟꯕ ꯌꯥꯏ ꯑꯗꯨ ꯅꯪ ꯔꯣꯝ ꯑꯃ ꯑꯣꯏꯔꯒꯗꯤ ꯅꯪ ꯇꯤꯝꯗ ꯗꯤꯐꯦꯟꯁꯁꯨ ꯑꯣꯏꯗ ꯌꯥꯔꯣꯏ ꯅꯪ ꯃꯥꯛꯁꯃꯦꯟꯒꯤ ꯃꯇꯦꯡ ꯄꯥꯡꯗꯕ ꯌꯥꯔꯣꯏ
ꯎꯝ
ꯍꯥꯏꯕꯗꯤ ꯅꯪ ꯉꯁꯥꯏꯒꯤ ꯂꯦꯟ ꯍꯥꯏꯕ ꯂꯩꯊꯔꯕꯅꯦꯀꯣ
ꯎꯝ
ꯑꯗꯨ ꯑꯣꯏꯔꯒꯗꯤ ꯅꯪ ꯒꯦꯝ ꯀꯥꯕꯗ ꯌꯥꯝ ꯋꯥꯕꯅꯦ
ꯎꯝ
ꯑ ꯁꯅ ꯍꯥꯏꯕꯤꯔꯣ ꯍꯧꯖꯤꯛ ꯑꯗꯤꯗꯤ ꯌꯥꯝ ꯁꯣꯛꯍꯟꯕꯤꯔꯛꯑꯣꯅꯦ ꯅꯪꯗ ꯔꯣꯝ ꯑꯃꯒꯨꯝꯕ ꯆꯠꯂꯒꯗꯤ ꯔꯣꯝꯃ ꯂꯦꯕꯔ ꯍꯦꯟꯒꯠꯄꯁꯨ ꯇꯞꯄꯅꯤ ꯒꯣꯜ ꯐꯪꯕꯁꯨ ꯇꯞꯄꯅꯤ ꯑꯗꯨꯗꯤ ꯁꯟꯗ ꯅꯪ ꯀꯟꯗ꯭ꯔꯦ ꯍꯥꯏꯕꯗꯤ ꯌꯥꯝ ꯋꯥꯅꯤ
ꯑꯗꯨ ꯍꯥꯏꯔꯒ ꯁꯟꯒꯤ ꯑꯜꯇꯤꯁꯤꯅ ꯀꯃꯥꯏꯅ ꯇꯧꯒꯦ
ꯃꯥꯒꯤ ꯏꯁꯀꯤꯜ ꯃꯔꯤ ꯌꯥꯎꯕꯅꯤ ꯏꯁꯀꯤꯜ ꯃꯔꯤꯁꯦ ꯍꯥꯏꯕꯁꯤ ꯑꯗꯨꯅ ꯃꯥ ꯀꯂꯣꯟ ꯃꯔꯤ ꯑꯍꯨꯝꯃꯨꯛ ꯊꯣꯛꯄ ꯌꯥꯕ
ꯎꯝ
ꯀꯣꯟ ꯑꯍꯥꯟꯕꯁꯤꯅ ꯃꯥꯒꯤ ꯑꯜꯇꯤꯃꯦꯠꯅꯤꯀꯣ ꯑꯜꯇꯤꯃꯦꯠꯇꯅ ꯃꯥ ꯀꯂꯣꯟ ꯑꯃ ꯊꯣꯛꯀꯅꯤ ꯃꯥꯥꯏ ꯐꯥꯔꯁ ꯏꯁꯀꯤꯜꯗꯁꯨ ꯀꯣꯟ ꯑꯃ ꯊꯣꯛꯀꯅꯤ ꯑꯅꯤꯁꯨꯕ ꯏꯁꯀꯜꯁꯨ ꯀꯣꯂꯣꯗ ꯃꯥ ꯑꯗꯨꯝ ꯊꯣꯛꯄꯅꯦ ꯑꯗꯨ ꯊꯔꯠ ꯏꯁꯦꯜꯁꯤꯅ ꯃꯥꯒꯤ ꯏꯁꯇꯦꯐ ꯑꯇꯦꯛ ꯑꯃꯅꯤꯅꯤꯀꯣ
ꯑꯥ
ꯍꯥꯏꯗꯤ ꯗꯦꯁ ꯑꯇꯦꯛꯀꯨꯝꯕꯅꯦ ꯍꯥꯏꯔꯁꯨ ꯌꯥꯏ ꯍꯥꯏꯗꯤ ꯃꯃꯤꯌꯣꯝꯗ ꯆꯣꯡꯖꯗꯣꯏꯅꯤꯅ ꯃꯁꯀ ꯃꯔꯤꯁꯨꯨ ꯍꯥꯏꯖꯦ ꯑꯍꯥꯟꯕꯒꯤꯁꯤꯅ ꯍꯝꯕ ꯂꯣꯟꯁꯦ ꯃꯤꯗ ꯊꯣꯝꯗꯕꯀꯣ ꯑꯗꯩ ꯑꯅꯤꯁꯨꯕ ꯏꯁꯀꯤꯜ ꯑꯗꯨꯅ ꯃꯥ ꯃꯁꯥꯃꯛ ꯑꯣꯏꯅ ꯃꯤꯗ ꯊꯣꯟꯗꯕ
ꯎꯝ
ꯑꯩ ꯀꯂꯣꯟꯁꯦ ꯑꯗꯩ ꯑꯜꯇꯤꯃꯦꯠꯀꯤ ꯀꯣꯟꯁꯤꯅ ꯍꯕ ꯅ ꯖꯔꯒ ꯃꯥꯗ ꯂꯩꯔꯒ ꯀꯂꯣꯟ ꯑꯃ ꯑꯦꯛꯁꯇ꯭ꯔꯥ ꯊꯣꯛ ꯀꯂꯣꯟꯗꯁꯨ ꯐꯥꯔꯁ ꯀꯦꯀꯤ ꯀꯂꯣꯟꯁꯤꯗꯤ ꯁꯣꯟꯕꯅꯤ ꯑꯗꯩ ꯑꯜꯇꯤꯃꯦꯠꯀꯤ ꯀꯂꯣꯟꯁꯤꯅ ꯀꯟꯕꯅꯦ
ꯑꯗꯣ ꯀꯩꯅꯣꯒꯤꯗꯤ ꯇꯦꯡꯀꯤꯗꯤ ꯖꯣꯟꯁꯟꯗ ꯅꯨꯡꯉꯥꯏꯕ꯭ꯔꯣ ꯀꯩꯅ ꯅꯨꯡꯉꯥꯏꯒꯦ
ꯇꯦꯡꯗ ꯍꯥꯏꯔꯒꯅ ꯑꯦ ꯂꯥꯁꯁꯨ ꯂꯥꯏ ꯅꯨꯡꯉꯥꯏ ꯍꯥꯏꯗꯤ ꯃꯥꯁꯦ ꯑꯦꯁ ꯄꯤ ꯁꯨ ꯌꯥꯝ ꯋꯥꯡꯉꯤ ꯗꯦꯃꯦꯖꯇꯤ ꯌꯥꯎꯗꯕ ꯌꯔꯨꯅꯤꯀꯣꯇꯦꯡ ꯑꯣꯏꯕꯒꯤ ꯑꯗꯨ ꯃꯥꯒꯤ ꯏꯕ ꯏꯁꯇꯟꯒꯨꯝꯕꯁꯦ ꯌꯥꯝ ꯀꯨꯏꯕ ꯑꯗꯨ ꯅꯪ ꯂꯦꯕꯦꯜ ꯋꯥꯟ ꯇꯨꯗꯩ ꯑꯗꯨꯝ ꯇꯟ ꯌꯥꯝ ꯆꯥꯎꯕꯅꯦ ꯍꯕ ꯇꯤꯝꯁꯦ ꯃꯥꯅ ꯑꯗꯨꯝ ꯀꯦꯔꯤ ꯇꯧꯕ ꯌꯥꯝꯝꯕ ꯎꯝ ꯑꯗꯩ ꯃꯥꯒꯤ ꯔꯣꯇꯦꯁꯟ ꯏꯁꯄꯤꯠꯁꯨ ꯌꯥꯝ ꯊꯨꯕꯀꯣ ꯏꯤꯔꯣꯒꯩꯗꯒꯤ ꯃꯥꯅ ꯑꯅꯝꯕ ꯊꯨꯒꯜꯂꯤꯀꯣ
ꯑꯗꯣ ꯑꯩꯈꯣꯏꯒꯤ ꯀꯩꯅꯣꯁꯦ ꯑꯦꯁꯥꯇꯟꯗꯤ ꯀꯝꯕꯅ ꯅꯨꯡꯉꯥꯏ
ꯑꯦꯁ ꯑꯥꯁꯔꯖ
ꯎꯝ
ꯄꯩꯁꯥ ꯆꯦꯟꯁꯤꯗꯤ ꯅꯪꯒꯤ ꯍꯩꯕꯒꯕ ꯇꯨ ꯑꯣꯏꯅꯗꯤ ꯄꯣꯜꯂꯦ ꯍꯥꯏꯗꯤ ꯑꯅꯝꯕ ꯅꯪ ꯏꯁ ꯁꯥ ꯁꯦꯟꯗ ꯍꯥꯏꯔꯒꯅ ꯁꯦꯕꯅ ꯅꯨꯡꯉꯥꯏ ꯀꯩꯅꯅꯣ ꯃꯥꯅ ꯈ꯭ꯋꯥꯏ ꯂꯥꯏꯏꯕꯅꯦꯀꯣ
ꯀꯔꯤꯅꯥꯒꯨꯝꯕꯗꯤ ꯅꯨꯡꯉꯥꯏꯇꯕ꯭ꯔꯥ
ꯀꯝꯕ
ꯀꯔꯤꯅꯥ
ꯑꯩꯅ ꯅꯅꯨꯡꯗꯤ ꯅꯨꯡꯉꯥꯏꯕꯅꯦ ꯑꯗꯨ ꯍꯩꯕ ꯍꯥꯏꯕ ꯆꯪꯉꯦ ꯑꯗꯨ ꯍꯤꯔꯣꯗꯨꯗꯤ ꯁꯤꯖꯤꯟꯅꯕ ꯑꯃ ꯂꯥꯏꯗꯕꯅꯤ ꯍꯥꯏꯗꯤ ꯑꯗꯨ ꯍꯍꯣꯔꯗ ꯍꯥꯏꯔꯒꯗꯤ ꯅꯪ ꯌꯥꯝ ꯂꯥꯏꯅ ꯁꯦꯚꯁ ꯂꯥꯎꯕꯔꯝꯃꯤꯀꯣ ꯍꯩꯛꯇꯤ ꯍꯥꯏꯔꯒꯗꯤ ꯅꯪ ꯋꯥꯟ ꯊꯤꯜꯨ ꯍ ꯂꯥꯎꯔꯝꯃꯣꯏ
ꯎꯝ
ꯍꯥꯏꯥꯏꯗ ꯑꯗꯨ ꯍꯧꯖꯤ ꯍꯧꯖꯤꯛ ꯍꯩꯕꯒꯤ ꯃꯇꯨꯡ ꯏꯟꯅ ꯄꯣꯜꯂꯦ
ꯃꯥꯒꯤꯁꯤꯅ ꯃꯥꯒꯤ ꯀꯩꯅꯣꯁꯦ ꯀꯩ ꯀꯔꯤ ꯂꯩꯒꯦ
ꯃꯥꯏꯗꯤ ꯏꯁꯀꯤꯜ ꯑꯍꯨꯝ ꯈꯤꯇꯪꯅꯦ ꯑꯩꯁꯨ ꯐꯖꯅ ꯈꯪꯗꯦꯗ ꯑꯩꯁꯨ ꯀꯩꯅ ꯄꯥꯏꯗꯕꯅꯤꯀꯣ ꯑꯩ ꯌꯥꯝ ꯀꯩꯅꯒꯤ ꯏꯁꯀꯤꯜꯁꯦ ꯑꯇꯧꯕ ꯁꯦꯡꯅꯗꯤ ꯁꯥꯃꯛꯋꯦ ꯍꯥꯏꯗꯤ ꯌꯥꯝꯇꯧꯕ ꯄꯥꯏꯗꯣꯏꯏ
ꯎꯝ ꯁꯦꯕꯔꯗꯒꯤ ꯍꯥꯏꯕꯤꯔꯛꯑꯣꯅꯦ ꯑꯗꯨꯗꯤ
ꯁꯕꯗꯤ ꯑꯩ ꯄꯥꯏꯗꯤ ꯐꯥꯔꯁ ꯀꯦꯜꯅꯦ ꯑꯜꯇꯤꯃꯦꯠ ꯅꯝꯃꯣ ꯃꯤꯗꯨ ꯁꯤꯔꯅꯤ ꯑꯗꯨꯗ ꯑꯗꯨꯝ ꯃꯥꯏꯗꯤ ꯀꯣꯕꯨ ꯍꯥꯏꯕ ꯂꯩꯇꯦ ꯐꯁꯀꯦꯜꯒ ꯑꯜꯇꯤꯃꯦꯠꯀ ꯈꯤꯇꯪ ꯅꯝꯃꯣ
ꯎꯝ ꯎꯝ ꯅꯈꯤꯅꯤ ꯑꯗꯨꯗꯤ
ꯑꯗꯨ ꯅꯪ ꯃꯤ ꯇꯝꯕꯗꯣ ꯑꯅꯝꯕꯅ ꯃꯥꯔꯛꯁꯃꯦꯟ ꯃꯦꯠꯁ ꯑꯗ꯭ꯔ ꯑꯇꯣꯞꯄ ꯑꯦꯁꯤꯌꯥꯁꯟ ꯐꯥꯏꯠꯇꯔꯒ ꯇꯦꯡꯗ ꯇꯝꯕ ꯌꯥꯗꯦꯀꯣ ꯑꯗꯨꯗ ꯇꯝꯃꯒꯗꯤ ꯅꯪ ꯃꯣꯏ ꯀꯩꯁꯨ ꯁꯤꯔꯣꯏ
ꯑꯗꯨꯅꯦ ꯑꯩꯁꯦ ꯎꯝ ꯑꯩꯁꯨ ꯍꯧꯖꯤꯛꯁꯦ ꯃꯦꯁꯇ ꯑꯗꯨꯝ ꯄꯥꯏꯔꯤꯕ ꯍꯧꯗ ꯉꯥꯏꯔꯤꯕꯅꯤꯅ
ꯎꯝ
ꯑꯗ ꯑꯩꯅ ꯑꯃꯨꯛ ꯅꯅꯥꯁꯤꯅ ꯈꯨꯠꯂꯣꯏꯕ ꯕꯦꯛꯁꯅꯥꯁꯨ ꯑꯣꯏꯕꯨꯗꯤ ꯑꯣꯏ ꯑꯗꯨꯗ ꯅꯅꯥꯟꯅ ꯅꯨꯡꯉꯥꯏ ꯑꯩꯗꯤ
ꯅꯪꯅ ꯑꯅꯥꯒꯨꯝꯕ ꯄꯥꯏꯔꯒꯗꯤ ꯍꯕ ꯃꯤ ꯑꯅꯤ ꯄꯨꯜꯂ ꯁꯥꯥꯟꯅꯣ ꯃꯤ ꯑꯃꯗꯣ ꯆꯤꯒꯦꯜꯒꯨꯝꯕ ꯄꯥꯏꯍꯜꯂꯣ ꯑꯗꯨ ꯑꯣꯏꯔꯒꯗꯤ ꯅꯣꯏ ꯒꯦꯝ ꯑꯅꯝꯕꯅ ꯀꯥꯑꯒꯅꯤ
ꯎꯝ ꯑꯗꯩ ꯑꯩꯈꯣꯏꯒꯤ ꯃꯦꯂꯤꯁꯥꯀ ꯍꯥꯏꯕꯗꯣ
ꯑꯥ
ꯃꯥꯁꯤꯅ ꯀꯩꯗ ꯅꯨꯡꯉꯥꯏꯒꯦ
ꯃꯥꯖꯦ ꯃꯥ ꯦ ꯃꯥꯒꯤ ꯔꯦꯟꯖꯁꯨ ꯌꯥꯝ ꯆꯥꯎꯕꯀꯣ ꯗꯦꯃꯦꯖ ꯄꯤꯁꯨ ꯌꯥꯡꯕ ꯑꯗꯩ ꯃꯥꯁꯦ ꯑꯅ ꯑꯃꯅ ꯍꯥꯞꯄꯤꯔꯝꯦꯀꯣ ꯀꯔ ꯃꯥꯒꯤ ꯑꯜꯇꯤꯃꯦꯠꯇꯣ ꯃꯥ ꯑꯜꯇꯤꯃꯦꯠ ꯁꯤꯖꯤꯟꯅꯔꯀꯥꯟꯗ ꯐꯥꯏꯇꯔ ꯑꯃꯕꯨ ꯃꯅꯥꯛ ꯆꯪꯕꯔꯝꯗꯕꯀꯣ ꯑꯗ ꯐꯥꯏꯇꯔꯁꯤꯗꯤ ꯃꯅꯥꯛ ꯆꯪꯗꯗꯤ ꯗꯦꯃꯦꯖ ꯄꯤꯕꯤꯔꯝꯗꯦ ꯑꯩ ꯃꯥ ꯍꯥꯠꯀꯦ ꯍꯥꯏꯔꯒꯗꯤ ꯑꯦꯁꯁꯤꯌꯥꯟ ꯑꯇꯣꯞꯄ ꯃꯥꯔꯛꯁꯃꯦꯟ ꯃꯦꯠꯁ ꯃꯣꯏꯅꯗꯤ ꯌꯥꯝ ꯂꯥꯏ ꯂꯥꯏ ꯑꯗꯨꯝ ꯍꯥꯏꯞꯔꯝꯕꯀꯣ ꯍꯥꯏꯗꯤ ꯃꯦꯟꯁꯀ ꯃꯥꯔꯛꯁꯃꯦꯟꯒꯗꯤ ꯋꯦꯟꯁ ꯆꯥꯎꯋꯤ ꯑꯦꯛꯁꯥꯇꯦꯟꯁꯤꯗꯤ ꯌꯥꯝ ꯑꯊꯨꯕ ꯃꯑꯣꯡꯗ ꯍꯥꯠꯇꯣꯛꯑꯝꯃꯒ ꯆꯠꯈꯤꯕ ꯌꯥꯏ ꯐꯥꯏꯇꯔꯅꯤ ꯇꯦꯡꯅ ꯍꯥꯠꯄꯗꯤ ꯌꯥꯝ ꯋꯥꯏ ꯐꯥꯏꯇꯔꯒ ꯇꯦꯡꯒꯗꯤ ꯗꯦꯃꯦꯁꯇꯤ ꯑꯗꯨꯝ ꯌꯥꯎꯋꯦ ꯍꯥꯏꯀꯣ ꯇꯦꯡꯇꯤ ꯀꯩꯁꯨ ꯌꯥꯝ ꯌꯥꯎꯗꯦ ꯄꯥꯏꯊꯩꯗꯤ ꯗꯦꯃꯦꯁ ꯌꯥꯎꯋꯦ ꯍꯥꯏꯔꯒꯁꯨ ꯃꯅꯥꯛ ꯆꯪꯁꯤꯟꯕꯁꯦ ꯐꯔꯛ ꯌꯥꯝ ꯇꯥꯕꯀꯣ ꯍꯥꯏꯥꯏꯗꯤ ꯍꯦ ꯆꯥꯏꯖꯂ ꯍꯥ ꯍꯣꯒꯣꯏꯦ ꯍꯂꯛ ꯄꯨꯗꯤ ꯌꯥꯝꯝꯗꯕꯀꯣ ꯁꯤꯦꯀꯦꯟ ꯈꯔ ꯆꯪꯕ ꯁꯤꯦꯀꯦꯟ ꯈꯔ ꯂꯩꯕꯁꯨ ꯈꯔꯗꯗꯤ ꯃꯥꯂꯦꯁꯤꯌꯥꯗ ꯑꯜꯇꯤꯃꯦꯠ ꯇꯧꯁꯜꯂꯒꯗꯤ ꯍꯥꯠꯄ ꯍꯦꯛꯇꯤ ꯌꯦꯝꯍꯧꯗꯕ ꯃꯥꯂꯦꯁꯤꯌꯥꯅ ꯍꯛꯇꯤ ꯍꯥꯠꯇꯣꯛ ꯑꯩꯣꯏꯗꯕ ꯃꯥꯁꯨ ꯑꯣꯏꯅ
ꯑꯣ ꯑꯗꯨꯗꯨꯒ ꯑꯩꯈꯣꯏꯒꯤ ꯂꯦꯂꯥꯁꯤꯅ ꯀꯔꯝꯕ ꯂꯦꯟꯗ ꯅꯨꯡꯉꯥꯏꯒꯦ
ꯃꯥꯁꯨ ꯑꯗꯨꯝ ꯒꯣꯜ ꯂꯦꯦ ꯑꯇꯣꯞꯄ ꯂꯦꯟ ꯆꯠꯄ ꯌꯥꯗꯦ ꯑꯇꯣꯞꯄ ꯂꯦꯟ ꯆꯠꯂꯒꯗꯤꯦꯝ ꯑꯗꯨꯝ ꯄꯔꯦ ꯍꯥꯏꯕ ꯌꯥꯔꯦ
ꯎꯝ ꯑꯗꯣ ꯃꯥꯁꯤꯅ ꯀꯩ ꯍꯥꯏꯅꯤ ꯀꯔꯝ ꯀꯔꯝꯕ ꯀꯩꯅꯣ ꯇꯧꯒꯦꯕ ꯏꯁꯀꯤꯜꯁꯤꯡꯒꯤ ꯃꯥꯒꯤ
ꯃꯥꯏꯁꯦ ꯑꯅꯝꯕꯅ ꯕꯦꯁꯤꯛ ꯑꯇꯩꯅ ꯐꯨꯗꯤꯅꯤ ꯏꯁꯀꯤꯜ ꯑꯇꯣꯞꯄ ꯃꯥꯒꯤ ꯑꯜꯇꯤꯃꯦꯠꯁꯨ ꯈꯔ ꯃꯥ ꯂꯧꯋꯤꯀꯣ ꯗꯦꯃꯦꯖꯁꯨ ꯆꯥꯎꯋꯤ ꯔꯦꯟꯖꯁꯨ ꯑꯗꯨꯝ ꯆꯥꯎꯋꯤ ꯑꯗ ꯃꯥꯅ ꯑꯃꯅ ꯕꯦꯁꯦ ꯑꯇꯩ ꯐꯨꯕꯤꯔꯛꯣꯅꯦ
ꯑꯥ ꯑꯗꯗꯒꯤ ꯑꯦꯟꯖꯦꯂꯥꯁꯤꯅ ꯀꯩ ꯑꯣꯏꯗꯣꯏꯅꯣ
ꯃꯥꯁꯨ ꯃꯦꯁꯅꯦ ꯃꯦꯠꯁꯅꯦ ꯍꯥꯏꯔꯒꯗꯤ ꯃꯥꯗꯤ ꯑꯦꯔꯤꯌꯥ ꯗꯦꯃꯦꯖꯁꯨ ꯄꯤ ꯗꯦꯃꯦꯖꯁꯨ ꯑꯗꯨꯝ ꯆꯥꯎꯋꯤ
ꯎꯝ
ꯍꯥꯏꯕꯗꯤ ꯅꯪ ꯃꯥꯏ ꯀꯣꯝꯝꯕꯧ ꯍꯥꯏꯔꯒꯗꯤ ꯍꯝꯕ ꯐꯥꯔꯁ ꯀꯦꯜꯅ ꯇꯟꯕꯤꯔꯣ ꯑꯗꯩ ꯁꯦꯀꯦꯟꯀꯖ ꯄꯤꯅꯤ ꯑꯜꯤ ꯑꯣꯏꯕ
ꯎꯝ
ꯍꯥꯏꯗꯤ ꯅꯪ ꯐꯥꯔꯁ ꯏꯁꯀꯤꯜꯗ ꯅꯪ ꯁ꯭ꯇꯟꯗ ꯄꯥꯍꯧꯗꯕꯀꯣ ꯑꯗꯨꯗꯤ ꯅꯪꯒꯤ ꯁꯦꯀꯦꯟ ꯅꯦ ꯑꯜꯇꯤꯃꯦꯠꯅꯦ ꯑꯗꯨꯗꯤ ꯃꯤ ꯌꯥꯝ ꯂꯥꯏꯅ ꯗꯣꯁꯅ ꯇꯧꯕꯤꯔꯝꯕꯀꯣ
ꯑ
ꯍꯥꯏꯗꯤ ꯐꯥꯔꯁꯀꯤꯜ ꯍꯦꯛꯇ ꯁꯣꯏꯔꯒꯗꯤ ꯅꯪ ꯑꯗꯨꯕꯨ ꯍꯦꯛꯇ ꯅꯪꯉꯣꯏꯁꯤꯗꯨꯕ
ꯎꯝ
ꯅꯪꯒꯤ ꯐꯥꯔꯁ ꯀꯜ ꯄꯥꯔꯒꯗꯤ ꯑꯅꯝꯕ ꯅꯨꯃꯤꯠꯅꯤꯃꯤꯇꯤꯃꯣꯏꯁꯤꯅꯤ
ꯑꯗꯨꯗꯨꯒ ꯑꯥ ꯑꯗꯨꯗꯨꯒꯅꯦ ꯑꯃ ꯑꯩꯅ ꯅꯍꯥꯟ ꯍꯦꯔꯣ ꯑꯃ ꯆꯥꯡ ꯍꯥꯏꯕ꯭ꯔꯥ ꯅꯨꯄꯤꯗꯣ ꯀꯩꯅꯣꯗꯣ
ꯑꯥ
ꯑꯗꯨꯗꯁꯨ ꯑꯗꯨꯝ ꯅꯨꯡꯉꯥꯏꯕ ꯃꯥꯜꯂꯦꯀꯣ ꯄꯥꯏꯕ
ꯅꯨꯡꯉꯥꯏ ꯃꯥꯁꯨ ꯑꯅꯝꯕꯅ ꯑꯜꯇꯤꯃꯦꯠꯅꯦ ꯑꯗꯩ ꯕꯦꯁꯤꯇ ꯐꯨꯕꯤꯈ꯭ꯔꯨꯔꯅꯤ
ꯎꯝ
ꯃꯥꯁꯨ ꯇꯤꯝꯅꯦ ꯑꯇꯣꯞꯄ ꯇꯤꯝ ꯃꯤꯒ ꯄꯨꯂ ꯁꯥꯟꯗꯁꯨ ꯌꯥꯏ ꯃꯥꯗꯤ ꯃꯊꯟꯇ ꯑꯗꯨꯝ ꯀꯦꯝ ꯀꯥꯍꯟꯕ ꯌꯥꯏ ꯇꯥꯑꯣꯒꯨꯝꯕ ꯊꯨꯒꯥꯏꯔꯒ ꯇ꯭ꯔꯅꯤꯠꯀꯨꯝꯕ
ꯎꯝ
ꯃꯥꯁ ꯏꯁꯄ꯭ꯔꯤꯠ ꯄꯨꯁꯅꯤ ꯍꯥꯏꯕ ꯇꯥꯏ
ꯎꯝ
ꯑꯩꯅ ꯃꯣꯕꯥꯏꯜ ꯑꯦꯖꯦꯟꯁꯦ ꯇꯥꯎꯔ ꯊꯨꯒꯥꯏꯔꯒ ꯒꯦꯝ ꯀꯥꯗꯣꯏꯅꯤ ꯏꯟꯇꯔꯅꯦꯠꯒꯨꯝꯕꯗꯣ ꯈꯤꯜ ꯇꯧꯔꯒ ꯒꯦꯝ ꯀꯥꯗ ꯒꯦꯝ ꯅꯠꯇꯕꯅꯤꯅ ꯃꯥꯏ ꯃꯊꯧꯗꯤ ꯇꯥꯛꯑꯣ ꯄꯨꯁ ꯇꯧꯑ ꯂꯣꯏꯔꯦ
ꯎꯝ
ꯃꯥ ꯇꯤ ꯐꯥꯏꯠꯒꯨꯝꯕꯗꯨ ꯌꯥꯎꯗ꯭ꯔꯁꯨ ꯌꯥꯏ ꯑꯥ ꯑꯗ ꯃꯥꯒꯤ ꯑꯜꯇꯤꯃꯦꯠꯁꯦ ꯑꯇꯣꯞꯄ ꯂꯦꯟꯒꯤ ꯍꯥꯏꯐꯠꯑꯒ ꯕꯐ ꯄꯨꯔꯥ ꯌꯥꯝꯅ ꯅꯨꯡꯉꯥꯏꯕꯅꯤ ꯔꯦꯠ ꯕꯐꯅꯦ ꯕ꯭ꯂꯨ ꯕꯐꯅꯦ ꯃꯥꯏ ꯑꯜꯇꯤꯃꯦꯠꯇ ꯂꯨꯍꯥꯟꯕ ꯌꯥꯝ ꯂꯥꯛꯏꯕꯅꯤ ꯑꯗ ꯃꯣꯏ ꯍꯥꯏꯐꯦꯠ ꯁꯣꯜꯂꯒꯗꯤ ꯌꯥꯝꯕꯥ ꯑꯅꯝꯕꯅ ꯅꯣꯏ ꯑꯗꯨꯝ ꯀꯥꯒꯟꯕꯅꯤ
ꯑꯥ
ꯃꯥꯛꯁꯃꯦꯟꯒ ꯍꯥꯏꯞꯄꯒꯁꯤꯅ ꯃꯦꯟ ꯗꯦꯃꯦꯖ ꯄꯤꯕꯅꯤ ꯃꯦꯠꯆꯅ ꯇꯟꯕꯤꯔꯅꯤ ꯇꯦꯡꯁꯨ ꯇꯟꯕꯤꯕꯅꯤ ꯑꯗꯨꯗꯩ ꯐꯥꯏꯇꯔꯁꯤꯗꯤ ꯗꯦꯃꯦꯖꯇꯨ ꯄꯤꯌꯣ ꯑꯗꯨꯁꯨ ꯃꯥꯅ ꯑꯃ ꯁꯁꯇꯦꯟ ꯍꯤꯔꯣꯅꯦ ꯑꯩ ꯀꯨꯏꯅ ꯑꯗꯨꯝ ꯐꯨꯖꯅ ꯂꯩꯕ ꯍꯟꯗꯕꯤꯗ
ꯍꯣ ꯍꯣꯏ ꯌꯥꯝ ꯒꯦꯝꯒꯤ ꯅꯣꯂꯦꯖꯁꯨ ꯌꯥꯝ ꯄꯤꯕꯤꯔꯛꯑꯦ ꯑꯗꯣ ꯀꯩꯅꯣ ꯇꯧꯔꯒꯦ ꯉꯁꯤꯒꯤꯗꯤ ꯑꯩꯁꯨ ꯊꯕꯝꯇ ꯆꯠꯊꯣꯛꯎꯈꯤꯒꯦ ꯑꯗꯨꯗꯨꯒ ꯑꯩ ꯍꯣꯔꯦꯟꯗꯣ ꯅꯪ ꯇ ꯂꯥꯛꯀꯦ ꯑꯗꯨꯒ ꯔꯦꯡ ꯄꯨꯁ ꯑꯝꯇ ꯇꯧꯃꯤꯟꯅꯁꯦ
ꯌꯥꯏꯅꯦ
ꯍꯣꯏ ꯍꯣꯏ ꯐꯔꯦ ꯐꯔꯦ ꯊꯝꯃꯒꯦꯀꯣ
ꯑ ꯁꯤꯔ